ꯑꯁ ꯊꯕꯛꯁ ꯌꯥꯝꯤꯦꯅꯦ
ꯀꯔꯤ ꯇꯥ ꯑꯣꯏꯔꯤꯗ
ꯑ ꯃꯤꯁ ꯃꯒꯤ ꯄꯨꯔꯒ ꯁꯤꯗ ꯀꯩꯅꯣ ꯇꯧꯒꯦ ꯇꯧꯕ
ꯑꯁ ꯅꯪ ꯅꯪ ꯑꯩꯗꯤ ꯈꯪꯗꯕ
ꯁꯨ
ꯅꯪꯁꯨ ꯌꯥꯏꯍꯦ
ꯍꯥꯏꯔꯗꯤ ꯐꯗꯣꯛꯒꯀꯣ ꯑꯩꯁꯨ ꯍꯥꯏꯕꯤꯔꯗꯤ
ꯑꯗꯣ ꯊꯝ ꯍꯪꯗ꯭ꯔꯦ
ꯑꯥ
ꯈꯪꯗ꯭ꯔꯦꯍꯦ
ꯈꯪꯔꯦ ꯀꯥꯏꯅ
ꯀꯔꯤ ꯁꯨꯔꯤꯅꯦꯕ
ꯀꯩꯗꯧꯔꯤꯕ ꯀꯩꯗꯧꯔꯤꯕꯅꯣ
ꯑꯩꯔꯣ ꯑꯩ ꯑꯗꯨꯝ ꯂꯩꯌꯦꯦ ꯀꯩꯁꯨꯁꯨ ꯇꯥꯗꯦ ꯎꯝ ꯍꯟ ꯂꯣꯏꯕꯒꯤ ꯃꯇꯥꯡꯗ ꯍꯥꯏꯕꯤꯌꯨꯨꯔꯥ ꯌꯦꯟ ꯂꯣꯏꯕꯗ
ꯀ ꯍꯥꯏꯕ
ꯌꯦꯟ ꯂꯣꯏꯕꯒꯤ ꯃꯇꯥꯡꯗ ꯀꯔꯤ ꯈꯪꯅꯤꯡꯕ ꯂꯩꯕ꯭ꯔꯥ
ꯁꯄꯥꯝꯕ꯭ꯔꯣ
ꯅꯪꯁꯨ ꯑꯗꯨꯗꯤ ꯑꯥ
ꯃꯤꯒꯤ ꯄꯣꯔꯛꯄꯀꯣ ꯊꯝꯐꯝ ꯂꯩꯇ꯭ꯔꯕ ꯑꯩꯈꯣꯏꯗꯁꯨ ꯀꯩꯅꯣ ꯀꯩꯅꯣ ꯇꯧꯨꯔꯕ
ꯑꯗꯨ ꯅꯪ ꯇꯣꯉꯥꯟꯅ ꯊꯣꯛꯂꯛꯑꯣ ꯀꯩꯅꯣ ꯉꯥꯏꯍꯥꯛ
ꯐꯝꯐꯝꯐꯝꯁꯦ ꯊꯝꯐꯝ ꯏ ꯂꯩꯗ ꯑꯁ ꯊꯕꯛꯅꯦꯕ ꯐꯔꯛ ꯏꯇꯥ ꯇꯥꯔꯕ
ꯃꯄꯥꯟꯗ ꯀꯣꯛ ꯊꯝꯃꯝꯃꯨ ꯀꯩꯅꯣ
ꯑꯩꯈꯣꯏ ꯑꯍꯟ ꯑꯄꯥꯎꯒꯅꯤ ꯍꯥꯏ
ꯃꯤ ꯑ ꯃꯤꯅ ꯍꯨꯔꯥꯟꯒꯩ ꯍꯨꯔꯥꯟꯁꯤꯅꯨ
ꯀꯩꯅꯣ ꯂ ꯀꯩꯅ ꯑꯥ
ꯆꯠꯂꯅꯤ
ꯑꯩꯔ ꯀꯔꯤꯅꯤ ꯀꯩꯅꯣ ꯇꯧꯕꯀꯣ ꯊꯥꯡꯒꯠꯄ ꯈꯣꯄꯁꯨ ꯑꯩꯈꯣꯏ ꯑꯍꯣꯡ ꯈꯇꯅꯦꯕ ꯑꯅꯤ ꯑꯅꯤ ꯂꯣꯝꯃꯦꯕ ꯑꯗꯨꯒꯤ ꯊꯝꯐꯝ ꯃꯊꯛꯇ ꯀꯥꯅꯤꯡꯉꯥꯏꯗꯨ ꯆꯟꯗ꯭ꯔꯕ ꯑꯁꯤ ꯆꯪꯉꯁꯨ
ꯑꯣ ꯌꯥꯝ ꯂꯨꯕ ꯃꯑꯣꯡꯗ ꯂꯩꯕꯒ
ꯑꯣ ꯌꯥꯝꯗꯧꯕ ꯃꯉꯗꯅ
ꯑꯗ ꯅꯪꯅ ꯑꯩꯉꯣꯟꯗ ꯀꯔꯤꯁꯨ ꯁꯨ ꯍꯥꯏꯗꯕꯒꯤꯅꯤ ꯑꯩꯉꯣꯟꯗ ꯍꯥꯏꯉꯝꯃꯗꯤ ꯑꯩꯅ ꯃꯇꯦꯡ ꯄꯥꯡꯕ ꯌꯥꯕ
ꯑꯥ
ꯑꯩꯉꯣꯟꯗ ꯍꯥꯏꯔꯝꯃꯗꯤ ꯃꯇꯦꯡ ꯄꯥꯡꯕ ꯌꯥꯕ
ꯑ ꯌꯥꯕꯅꯦ ꯑ ꯍ ꯃꯇꯝꯁꯦ ꯈꯔ ꯊꯨꯅ ꯂꯣꯏꯁꯤꯕꯗꯤ ꯐꯅꯤꯗ
ꯇꯅꯤꯡ ꯗꯦꯠ
ꯑꯁ ꯁꯦ ꯒꯥꯔꯤꯗ ꯄꯨꯔꯛꯄꯅꯦꯁꯦ ꯑ ꯉꯁꯤ ꯑꯁ ꯑꯁ ꯍꯥꯏꯅꯤꯡꯕ ꯃꯌꯥꯝꯗ ꯊꯣꯛꯞꯄ ꯌꯥꯗꯦ
ꯎꯝ
ꯅꯪꯗꯤ ꯏꯁ ꯊꯕꯛ ꯂꯣꯏꯔꯕꯅꯤꯅ ꯌꯥꯝ ꯅꯨꯡꯉꯥꯏꯌꯦꯅꯦ
ꯆꯥꯛꯁꯨ ꯆꯥꯕ ꯂꯣꯏꯔꯦ ꯂꯣꯏ ꯂꯣꯏꯔꯦ
ꯍꯣꯏ ꯈꯪꯗꯦ ꯏꯅꯦ ꯍꯣꯏꯗ ꯊꯝꯗꯣꯏꯔꯥ ꯈꯪꯗ ꯌꯥꯝꯕꯣꯛꯑꯅꯤꯗꯣ ꯑꯁ ꯌꯥꯝ ꯀꯩꯅꯣ ꯇꯧꯋꯦ ꯌꯥꯝ ꯊꯥꯏ
ꯑꯥ ꯑ ꯀꯌꯥ ꯄꯤ ꯍꯥꯏꯕꯗ
ꯇꯔꯥꯃꯉꯥꯒꯤꯅ ꯌꯥꯏ ꯇꯝꯕꯗ ꯌꯥꯝ ꯅꯨꯡꯉꯥꯏꯒꯅꯤ ꯑꯗꯨꯒꯨꯝꯕ ꯇꯨꯝꯃꯗꯤ ꯃꯪꯒꯗꯤꯦꯛ ꯅꯨꯡꯉꯥꯏ ꯌꯝꯂꯦ
ꯅꯨꯡꯉꯥꯏꯔꯣꯏ ꯅꯨꯡꯉꯥꯏꯔꯣꯏ ꯄꯥꯏ ꯄꯥꯏꯔꯒ ꯂꯩ
ꯋꯥꯕ꯭ꯔ
ꯅꯠꯇ꯭ꯔꯒ ꯒꯔꯤ ꯒꯔꯤ ꯄꯔꯛꯗꯣ ꯑꯗꯨꯝ ꯆꯠꯄ ꯌꯥꯔꯣꯏꯅꯀꯣ ꯂꯣꯡꯕꯤꯁꯤꯡꯒꯤꯒꯤ ꯒꯥꯔꯤꯅꯦꯕ ꯅꯣꯏꯗ ꯑꯃꯨꯛ ꯅꯣꯏ ꯂꯣꯝꯗ ꯂꯂꯣꯟꯕꯤꯁꯤꯡꯗꯣ ꯊꯤꯟꯕ ꯆꯠꯈꯤꯕ ꯒꯥꯔꯤꯗꯣ ꯆꯠꯊꯣꯛ ꯆꯠꯁꯤꯟꯁꯨ ꯅꯨꯡꯉꯥꯏꯇꯦ ꯍꯥꯏꯅꯦ꯫
ꯑꯣꯍꯣ ꯑꯣꯍꯣ
ꯇꯥꯕ꯭ꯔꯣ꯫
ꯈꯪꯗꯦ ꯑꯩꯗꯤ꯫
ꯑꯁ ꯑꯩꯁꯨ ꯍꯧꯖꯤꯛꯇ ꯇꯥꯏꯅꯦ ꯀꯩꯅꯣ ꯌꯥꯝ ꯑꯧ꯫
ꯑꯣ ꯑꯣ ꯈꯪꯗꯦ ꯑꯣ ꯑꯣ ꯃꯣꯏ ꯍꯟꯗꯛ ꯁꯤꯗ ꯀꯩꯅꯣ ꯇꯧꯋꯦ ꯍꯥꯏꯌꯦ ꯌꯦꯡꯁꯤꯟꯕ ꯃꯤ ꯂꯩ ꯍꯥꯏꯌꯦ
ꯑꯩ ꯑ ꯑꯩ ꯍꯣꯔꯦꯟ ꯐꯖꯅ ꯂꯤꯕꯤꯒꯦ꯫
ꯎꯝ
ꯍꯣꯏꯔꯝꯗꯁꯨꯅꯦ ꯌꯥꯝꯅ ꯐꯤꯕꯝꯁꯦ ꯌꯥꯝ ꯂꯨꯗꯧ ꯃꯥꯜꯂꯦ ꯌꯥꯝ ꯊꯥꯏꯌꯦ ꯃꯃꯣꯝꯄꯥꯛꯁꯦ
ꯏꯔꯥꯡꯒꯨꯝꯕ ꯂꯩꯔꯤꯕ꯭ꯔꯥ ꯈꯪꯗꯦꯀꯣ ꯉꯁꯤꯁꯦ
ꯎꯝ ꯑꯁ ꯑꯁ ꯑꯩꯁꯦ ꯑꯁ꯫ ꯍꯛꯆꯥꯡꯁꯦ ꯅꯨꯡꯉꯥꯏ ꯑꯁ ꯅꯥꯥꯞꯀꯥ ꯂꯧꯑꯣꯏꯅꯦ ꯏꯠꯅꯤ ꯑꯩꯈꯣꯏ ꯌꯨꯝꯕꯨꯗꯨꯣ ꯈꯥ ꯈꯥꯕꯗꯣ ꯅꯥ ꯂꯧꯊꯣꯛꯑꯒ ꯒꯥꯔꯤ ꯂꯩꯦꯇ
ꯌꯥꯝ ꯁꯤꯡꯉꯤꯅꯦ ꯃꯥꯗꯤ
ꯑꯦ ꯑ ꯑꯁ ꯁꯥꯏꯍꯦ ꯉꯁꯤ ꯏꯔꯨ ꯔꯣꯏ
ꯏꯔꯨꯒꯅꯨ ꯅꯒꯅꯤ
ꯅꯥ ꯑꯁ ꯅꯥꯞꯊꯤꯁꯦ ꯍꯥꯎ ꯇꯥꯕ ꯍꯥꯎꯔꯦꯅꯦ
ꯍꯤꯗꯥꯛ ꯆꯥꯎ ꯍꯤꯗꯥꯛ ꯆꯥꯎ
ꯎꯝ ꯆꯥꯛ ꯆꯒꯅ ꯉꯥꯁꯥꯏꯁꯨ ꯆꯈꯔ꯭ꯦꯅꯦ
ꯃꯊꯛꯂꯣꯝꯗ ꯆꯠꯂꯣ
ꯃꯊꯛꯇ ꯆꯠꯂꯣꯕ꯫
ꯎꯝ꯫
ꯀꯩ ꯌꯥꯝ ꯇꯥꯕ꯭ꯔꯣ꯫
ꯎꯝ ꯇꯥꯏꯌꯦ꯫
ꯆꯠꯊꯣꯛꯄꯁꯨ ꯌꯥꯅꯤ ꯑꯩ ꯑꯩꯁꯨ ꯌꯥꯎꯔꯣꯏꯅꯦ ꯉ ꯁꯤ ꯊꯥꯡꯀꯠ ꯊꯥꯡꯖꯤꯟꯁꯦ꯫
ꯁꯨꯔꯦꯟ ꯇꯧ ꯀꯩꯅꯣ ꯅꯪ ꯌꯥꯎꯔꯁꯨ ꯉꯝꯅꯕ ꯇꯧꯖꯅꯤ꯫
ꯑꯁꯃꯤ ꯑꯅꯤ ꯈꯛꯛꯇꯅꯦ ꯂꯩꯔꯤꯁꯦ ꯃꯤ ꯃꯌꯥꯝꯗꯨꯗꯤ ꯂꯩꯕ꯫ ꯄꯨꯝꯖꯤ ꯆꯠꯇꯦꯅꯦ ꯉꯁꯤꯁꯦ꯫ ꯈꯪ ꯗꯦ
ꯉꯁꯤ ꯈꯛꯇ ꯇꯧꯔꯛꯑꯒ꯫
ꯆꯨꯝꯉꯦ ꯑꯩꯁꯦ ꯑꯁ ꯃꯣꯝꯄꯥꯛꯁꯦ ꯐꯧ ꯃꯣꯠ ꯄꯒꯜ꯫
꯫ ꯆꯥꯛ ꯊꯣꯡꯉꯝꯈꯤꯔꯣꯏ ꯀꯣ ꯅꯣꯏ꯫
ꯍꯗꯦ
ꯎꯝ ꯅꯪ ꯊꯣꯡꯗꯣꯏꯔꯥ
ꯅꯠꯇꯦ ꯑꯩ ꯑꯩꯗꯤ ꯑꯌꯨꯛꯇ ꯊꯣꯛꯑ
ꯐꯩꯅꯦ ꯑꯗꯨꯗꯤꯦ
ꯑꯌꯨꯛ ꯊꯣꯡꯒꯅꯤ
ꯑꯍꯥꯎ ꯑꯍꯥꯎꯕ ꯊꯣꯡꯉꯨ ꯑ ꯊꯣꯡꯒꯅꯨ ꯅꯪ ꯅꯥꯕꯅꯤꯅꯪ
ꯍꯣꯔꯦꯟ ꯍꯌꯦꯡꯒꯤ ꯒꯥꯔꯤ ꯑꯁ ꯈꯪꯒꯦꯕꯣ ꯀꯔꯦꯄꯥꯁꯔꯥ ꯍꯌꯦꯡ ꯑꯌꯡꯅ ꯄꯥꯔꯒꯦ
ꯑꯁꯤ ꯂ ꯑꯣꯏꯔꯔꯤꯍꯦ ꯍꯣꯔꯦꯟꯦꯟ ꯄꯥꯎꯑꯣ ꯍꯌꯦ ꯑꯌꯨꯛ ꯅꯪ ꯅꯪꯉꯨꯌꯦꯦ ꯆꯥꯛ ꯊꯣꯡꯒꯅꯤ ꯆꯥꯛ ꯊꯣꯡꯉꯅꯤꯃꯣ
ꯑꯩ ꯑꯩ ꯃꯥ
ꯑꯩꯅ ꯈꯨꯠꯇꯣ
ꯑꯥ
ꯑꯍꯣꯨꯝꯁꯦ ꯂꯧꯊꯣꯛꯑꯒ ꯑꯗꯨꯃꯥꯏꯅ ꯇꯧꯕ ꯈꯣꯏ ꯅ ꯇꯕꯗ ꯁꯗꯤ ꯀ ꯑꯁ ꯌꯥꯝ ꯐꯔ ꯇꯃꯄꯥꯛ ꯑꯆꯧꯕꯁꯦ ꯣꯔꯁꯪꯗꯁꯦ ꯁꯤꯗ ꯍꯣꯡꯒꯗꯕꯅꯤꯅ ꯀꯣꯛꯑꯦ ꯌꯨꯝ ꯌꯨꯝ ꯄꯥꯜꯂꯅꯤ ꯍꯥꯏ ꯃꯊꯪ ꯆꯍꯤ
ꯑꯣ ꯑꯣ
ꯁꯣꯏ ꯁꯣꯏ ꯉꯄꯥꯥꯟꯗ ꯃꯥꯂꯦ ꯍꯦꯟꯇ ꯏꯟꯀꯥꯝ ꯊ ꯏꯟꯝ ꯇꯗꯤ ꯃꯥ ꯅꯪꯂꯔꯣꯏ ꯍꯥꯏꯗꯤ ꯃꯣꯏ ꯐꯤ ꯊꯥꯕꯗꯣ ꯑꯦꯖꯝ ꯁꯇꯤ ꯊꯥꯕꯗ ꯄꯨꯟ ꯗꯨꯋꯥ ꯊꯗꯁꯝꯕꯒꯦ
ꯌꯥꯝ ꯐꯩꯀꯣ ꯃꯤꯗꯤ ꯍꯦꯛ ꯈꯪꯅꯔꯒ ꯑꯗꯨꯝ ꯂꯧꯏꯀꯣ
ꯑꯗꯣ ꯑꯁ ꯃꯥ ꯃꯥꯅ ꯈꯅ ꯀꯩꯅꯣꯗ ꯆꯤꯟꯗꯤ ꯌꯥꯝ ꯀꯩꯅꯣ ꯇꯧꯋꯦ
ꯑꯣꯏꯔꯁꯅꯨꯅꯅꯥꯗꯨꯗꯤꯌꯦ
ꯎꯝ ꯑꯣꯏꯁꯅ ꯑꯣꯏꯁꯅ ꯑꯗꯨꯒꯨꯝꯕꯅ ꯐꯩꯒ ꯑꯗꯨꯒꯨꯝꯕꯅ ꯐꯩ ꯐꯩꯌꯦ ꯃ ꯃꯉꯥꯗꯤꯀꯣ ꯑꯗꯨ ꯅꯠꯇ꯭ꯔꯔꯗꯤ ꯑꯇꯣꯞꯄꯗ ꯑꯃꯨꯛ ꯌꯦꯡꯉꯒ ꯇꯧꯕꯅꯤ ꯃꯥꯗꯤ ꯍꯥꯏꯗꯤ ꯍ ꯍ
ꯅꯨꯄꯤ ꯐꯖ ꯐꯖꯕꯗꯤ ꯐꯪꯉꯤꯅꯦ ꯃꯥꯁꯨ
ꯖꯔꯕꯅ
ꯑꯗꯨꯝ ꯌꯥꯎꯏꯅ
ꯎꯝ ꯑ
ꯊꯕꯛ ꯌꯥꯝ ꯆꯤꯂꯗꯤ ꯀꯩꯅꯣ ꯇꯧꯔꯁꯤꯔꯥ
ꯑꯣ ꯋꯥ ꯋꯥ ꯋꯥ ꯋꯥ
ꯊꯕꯛ ꯌꯥꯝꯕꯅ ꯌꯥꯝꯕꯅ ꯃꯤ ꯃꯆꯥꯗꯤꯦ
ꯆ ꯌꯥꯃꯦ ꯑꯦ
ꯑꯗꯨꯗꯤ ꯅꯪ ꯊꯕꯛꯇꯣ ꯇꯧꯔꯣ ꯑꯗꯨꯗꯤ
ꯏꯁꯅꯥꯈꯣ ꯂꯣꯏ ꯈꯪꯗꯦ ꯉꯁꯤ ꯄꯨꯡ ꯁꯨꯡꯆꯠ ꯆꯠꯇꯦꯅꯦ ꯀꯔꯤ ꯀꯔꯥ
ꯑꯩꯗꯤ ꯅꯟ ꯃꯝꯕꯗꯨꯣ ꯉꯁꯥꯏ ꯀꯩꯅꯣ ꯃꯇꯝ ꯌꯥꯝ ꯁꯥꯡꯅ ꯂꯧꯋꯦꯕ
ꯄꯨꯡ ꯆꯠꯇꯩ ꯋꯥꯥꯟꯗ ꯉꯁꯥꯏꯗ
ꯋꯥ ꯉꯥꯡꯅꯤꯡꯗꯦ ꯑꯩꯗꯤ
ꯑꯁ ꯀꯔꯤ ꯍꯥꯏꯁꯤꯔꯥ ꯍꯧꯖꯤꯛ ꯌꯦꯉ
ꯍ
ꯄꯨꯡ ꯇꯔꯦꯠ ꯈꯔ ꯍꯦꯟꯕꯇ ꯉꯥꯏꯔꯦ ꯄꯨꯡ ꯆꯥꯇꯦꯡꯁꯦ ꯆꯥꯛ ꯊꯣꯡꯕ ꯈꯣ ꯎ ꯑꯁ ꯑꯩ ꯅꯥꯕ ꯍꯧꯔꯦ
ꯑ
ꯑꯩꯗꯤ ꯈꯪꯉꯦꯕ ꯏꯁꯥꯗ ꯑꯗꯨꯝ ꯀꯩꯅꯣ ꯇꯧꯕ ꯅꯞꯊꯤ ꯇꯥꯕ ꯈꯣꯠꯄꯗꯣ ꯍꯧꯔꯦꯕ
ꯅ ꯊꯤ ꯒꯔꯤꯅ
ꯅ ꯅꯄꯗ
ꯅꯞ ꯇ ꯐꯥꯎꯔꯦ ꯑꯣꯏꯒꯔꯤ ꯅꯞꯊ ꯅꯞꯊꯤ ꯍꯥꯏꯔꯗꯤ ꯅꯪꯞ ꯅꯪ ꯅꯥꯇꯣꯟꯒꯤ ꯑꯃꯣꯠꯄꯗ ꯑꯣꯏꯔꯅꯤ ꯑꯗꯨ ꯇꯥꯔꯛ ꯄꯨꯔ
ꯅꯃꯍꯤ
ꯍꯣꯏ ꯑꯗꯨꯍꯔ ꯐꯤꯦ ꯇꯨꯝꯅꯦꯦ ꯃꯥ
ꯑꯗꯨꯅꯤ ꯑꯗꯨꯅꯤ ꯑꯁ ꯅꯅꯤꯡꯕ ꯑꯩꯗꯤ ꯉꯁꯤ ꯈꯛꯇꯪ ꯉꯥꯡꯕꯗꯣ ꯅꯣꯛꯅꯤꯡꯕ
ꯂꯔꯦ
ꯌꯥ
ꯅꯣꯛꯀꯅꯨ ꯅꯌꯥꯗ ꯍꯌꯦꯡ ꯆꯪꯒꯅꯤ